ꯍꯣꯏ ꯍꯣꯏ
ꯃꯄꯣꯟꯁꯤ ꯌꯥꯗ
ꯑꯁ ꯁꯥꯏꯅꯥꯁꯨ ꯂꯩꯕꯒꯤ ꯑꯣꯏꯔꯝꯕ ꯎꯝ
ꯎ
ꯑꯩꯈꯣꯏꯗꯁꯨꯅꯦ ꯑꯗꯨꯒ ꯑꯃꯨꯛ ꯂꯩꯆꯨ ꯂꯩꯆꯨ ꯌꯥꯝꯕꯅꯤꯅꯀꯣ
ꯀꯣꯏ ꯍꯥꯏꯗ꯭ꯔꯈꯟꯗꯖ ꯅ ꯍꯥꯞ ꯈꯨꯗꯔ ꯔꯖ
ꯅꯣꯏ
ꯔꯦꯟ ꯅꯣꯏ ꯃꯐꯝꯒꯤ ꯋꯥꯁꯔꯨꯝ ꯑꯃꯗꯤ ꯐꯕ꯭ꯔꯥ
ꯐ ꯑꯐꯥꯁꯨ ꯂꯩꯦ ꯌꯥꯦꯝ ꯂꯩꯕꯅꯦ ꯂꯥꯛꯆꯣ ꯂꯩ ꯎꯁ꯭ꯔꯝꯗꯤ ꯑꯅꯤꯍꯨꯝ ꯂꯩꯕꯤꯅꯀꯣ
ꯑ ꯍꯣꯏ
ꯑꯗꯨꯗꯤ ꯑꯐꯕꯗꯗꯤ ꯆꯠꯇꯦꯗ ꯑꯩꯈꯣꯏꯒꯤ ꯑꯗꯨꯝ ꯑꯅꯛꯄꯗ ꯀꯤꯠꯆꯦ ꯃꯅꯥꯛꯇ ꯂꯩꯨꯗꯣ ꯇꯦꯞꯇꯣ ꯇꯦꯞ ꯑꯅꯤ ꯂꯩꯕ ꯀꯤꯠꯆꯦꯟ ꯃꯅꯥꯛꯇ ꯑꯗꯨꯗꯤꯗꯤ ꯑꯗꯨꯗ ꯄꯥꯏꯕꯅꯦ ꯄꯥꯟꯗꯤ ꯊꯧꯅꯤꯡꯉꯦꯕ
ꯆꯨꯝꯃꯤ ꯑꯁ ꯋꯦꯁꯇꯔꯟꯒꯤꯁꯨ ꯄꯥꯝꯗꯗ
ꯑꯁ
ꯑꯉꯥꯡꯗꯅ ꯇꯧꯗꯕꯅꯤꯅꯀꯣ
ꯎꯝꯝ ꯑꯥꯡ ꯑꯥꯡ ꯑꯣꯏꯔ ꯀꯥꯟꯅ ꯀꯣꯂꯦꯖ ꯑꯗꯨ ꯍꯥꯏꯅꯛꯗꯕꯅꯤꯅ ꯑꯗꯨꯗꯤ ꯍꯧꯛꯀꯠꯇꯕꯅꯤꯅꯀꯣ
ꯑꯩꯁꯨ
ꯑꯗꯨꯝ ꯆꯂꯗꯤ ꯑꯗꯨꯒꯤ ꯇꯔ ꯂꯥꯁ ꯏꯌꯥꯔꯗꯤ ꯑꯦꯗꯤ ꯑꯗꯨꯝ ꯎ ꯋꯦꯁꯇꯔ ꯇꯪ ꯇꯥꯎꯕꯅꯤꯅ ꯑꯩꯈꯣꯏ ꯂꯩꯕꯗꯣ ꯂꯥꯁ ꯏꯌꯥꯔ ꯂꯩꯕꯗꯣ ꯑꯗꯨꯗꯗꯤ ꯋꯦꯁꯇꯔꯟ ꯅꯠꯇꯕꯗꯤ ꯑꯇꯩ ꯂꯩꯇꯕꯤꯅꯦ ꯑꯩꯈꯣꯏꯒꯨꯝꯕꯒꯤꯗꯤ ꯍꯥꯏꯅꯈꯩꯗ ꯎꯝ ꯐꯥꯔꯁ ꯇꯥꯏꯝꯒꯨꯝꯕ ꯍꯣꯏ ꯑꯁ ꯑꯩꯅ ꯐꯥꯔꯁ ꯇꯥꯏꯝ ꯊꯤꯅꯕꯗꯣ ꯔꯥꯖ ꯃꯦꯔꯤ ꯁꯤꯇꯤꯗꯅꯦꯕ ꯁꯥꯏꯅꯗꯦ ꯐꯥꯔꯁ ꯇꯥꯏꯟꯇ
ꯑꯗꯨ ꯊꯖꯤꯖꯤ ꯐꯥꯎ
ꯊꯕꯛ ꯑꯐꯕ ꯑꯇꯣꯞꯄ ꯈꯪꯗꯦꯀꯣꯅꯣꯏ
ꯎꯝ ꯁꯕꯠ ꯁꯤ ꯁꯥꯔ ꯃꯅꯨꯡꯗꯗꯤ ꯈꯣꯏ ꯍꯣꯏ ꯃꯅ ꯑꯣ ꯑꯑꯕ ꯀ ꯃꯁꯤꯡ ꯑꯃꯗꯤ ꯂꯩꯔꯅꯤ ꯑꯗꯨꯒ ꯑꯁꯨꯛ ꯋꯥꯕ ꯑꯁ ꯀꯅꯥꯗꯦ ꯌꯦꯡ ꯑꯩ
ꯅꯣꯏꯒꯤꯗꯤ ꯇꯧꯗꯤ ꯑꯩꯗꯤ
ꯂꯤꯁꯤꯡ ꯇꯔꯥꯒꯨꯝꯃ ꯈꯛꯇ ꯂꯩꯕ ꯑꯣꯁꯗꯤ ꯀꯣ ꯄꯤꯕꯤꯔꯛꯎ
ꯋꯥꯁꯤꯡ
ꯎꯝ ꯑꯗꯨ ꯁꯤ ꯋꯥꯏꯕ ꯑꯣꯏꯗꯣ ꯌꯦꯡ ꯀꯟꯅ ꯃꯤ ꯑꯅꯤ ꯑꯍꯨꯝꯗꯤ ꯂꯩ ꯑꯗꯨꯒ ꯃꯁꯛ
ꯑ
ꯑꯗꯨ ꯅꯠꯇꯕꯤꯗ ꯋꯦꯖꯦꯁꯇ ꯇꯥꯏꯔ ꯆꯠꯂꯗꯤ ꯈꯔ ꯐꯗꯧꯕ ꯎꯝ ꯈꯔ ꯀ꯭ꯂꯥꯁꯨ ꯑꯣꯏꯕ ꯑꯗꯨ ꯇꯝꯕꯒ
ꯎꯝ ꯊꯕꯛ ꯑꯩꯅ ꯄꯥꯝꯕꯁꯤꯗꯤ ꯑꯁ ꯄꯥꯔꯠ ꯇꯥꯏꯝ ꯖꯧꯒꯨꯝꯕ ꯂꯩꯔꯗꯤ ꯊꯥꯗꯕꯅꯤꯅꯦ ꯑꯩꯈꯣꯏ ꯃꯐꯝꯗꯁꯨ
ꯎꯝ ꯍꯣꯏ ꯑꯗꯨꯒ ꯃꯤ ꯑꯇꯣꯞꯄꯒꯤ ꯂꯥꯟꯗꯒꯨꯝꯕꯀꯣ ꯑ ꯇꯥꯏꯝꯔꯒꯨꯝꯕ ꯂꯩꯗꯤ ꯐꯗ ꯔꯦꯁꯇꯨꯔꯦꯟ ꯑꯆꯧꯆꯕꯒꯨꯝꯕꯅꯤ ꯅꯨꯡ ꯊꯤꯟꯒꯨꯝꯕ ꯂꯦꯞꯄꯗꯣ ꯑꯗꯨꯒꯨꯝꯕꯒꯤ ꯌꯥꯝ ꯂꯩ ꯈꯔ ꯂꯩꯔꯅꯤꯕ ꯑꯁꯣꯝ ꯁ꯭ꯋꯥꯏꯗ ꯑꯗꯨ ꯅꯠꯇꯅꯤꯅ ꯄꯨꯡ ꯇꯦꯟ ꯍꯋꯥꯗꯗꯤ ꯃꯦꯁꯤꯃ ꯑꯣꯏꯔꯤꯅꯤ ꯅꯄꯥ
ꯎꯝ
ꯅꯥꯏꯠ ꯗ꯭ꯌꯨꯇꯤ ꯃꯣꯔꯅꯤꯡ ꯗ꯭ꯌꯨꯇꯤ ꯗꯦ ꯗ꯭ꯌꯨꯇꯤ ꯑꯗꯨꯒꯨꯝꯕ ꯂꯩꯔꯗꯤ ꯑꯗꯨꯒꯨꯝꯕ ꯄꯥꯔ ꯇꯥꯏꯟ ꯖꯣꯂꯤ ꯑꯃ ꯂꯩꯔꯅꯤꯕ ꯍꯣꯏ ꯁꯣꯡꯁꯥꯔꯁꯤ ꯑꯗꯨꯝ ꯇꯧꯔꯕꯅꯤꯅ
ꯎꯝ
ꯃ ꯄꯥꯟꯗ ꯆ ꯐ
ꯑꯩꯗꯤ ꯅꯦꯛꯁ ꯍꯤꯌꯔꯗꯤ ꯊꯣꯛꯁꯤꯔꯥꯅ ꯈꯟꯜꯂꯤꯅꯤ
ꯁꯗꯤ ꯑꯩ ꯁ ꯑ ꯂꯥꯛꯑꯣ ꯂꯥꯛꯑꯣ ꯍꯥꯏꯒꯦ ꯍꯥꯏꯕꯅꯦ ꯅꯝ ꯏꯟꯇꯔꯚꯤꯌꯨꯒꯨꯝꯕ ꯑꯗꯨꯝ ꯇ꯭ꯔꯥꯏ ꯇꯧꯋꯤꯅ ꯍꯒ ꯃꯄꯥꯟ ꯂꯣꯟꯗꯗꯤ ꯀꯨꯟꯊ꯭ꯔꯥ ꯃꯈꯥꯗꯗꯤ ꯀꯨꯟꯗꯕꯅꯦꯕ ꯇ꯭ꯋꯦꯟꯇꯤ ꯊꯥꯔꯇꯤ ꯉꯥꯛꯇꯅꯦꯕꯀꯣ ꯋꯥꯔꯤꯗꯤ ꯏꯟꯇꯔꯚꯒꯨꯝꯕ ꯊꯂꯗꯤ ꯎꯝ ꯏꯟꯇꯔꯚꯌꯨꯗꯤ ꯌꯥꯝ ꯂꯩꯌꯦꯕꯀꯣ ꯑ ꯑꯃꯨꯛ ꯑꯥ ꯊꯣꯛꯇ꯭ꯔꯁꯨ ꯑꯃꯨꯛ ꯔꯤꯄꯤꯠ ꯔꯤꯄꯤꯠ ꯇꯧꯕ ꯌꯥꯏꯑꯕ ꯃꯣꯏꯗꯤ ꯑꯗꯨ ꯑꯣꯏꯕꯅꯤꯅ ꯍꯣꯏꯕ ꯀꯝꯄꯅꯤꯁꯤꯡꯀꯣ ꯍꯧꯖꯤꯛ ꯏꯟꯇꯔꯚꯤꯌꯨ ꯂꯧꯔꯒ ꯑꯗꯨꯝ ꯊꯣꯛꯇꯕꯗꯣ ꯑꯃꯨꯛ ꯅꯁꯤꯗ ꯑꯃꯨꯛ ꯔꯤꯄꯤ ꯔꯤꯄꯤ ꯇꯧꯕ ꯌꯥꯏꯑꯕ ꯅꯨꯡꯉꯥꯏꯅ ꯐꯕꯀꯣꯝ ꯊꯕꯛꯁꯨ ꯈꯔ ꯈꯨꯝꯕꯤꯅꯤꯥꯏꯗꯗꯤ ꯑꯐ ꯑꯩꯈꯣꯏꯒꯨꯝꯕ ꯀꯝꯄ꯭ꯌꯨꯇꯔ ꯄꯥꯏꯔꯒ ꯎꯝ ꯄꯩꯁꯥꯒꯝꯕ ꯀꯣꯂꯦꯛꯁꯟ ꯇꯧꯕ ꯑꯗꯨꯨꯝꯕꯁꯤ ꯌꯥꯝ ꯂꯩꯕꯅꯦꯕ ꯏꯟꯇꯔꯚꯤꯌꯨ ꯍꯥꯟꯅ ꯆꯠꯀꯠꯇꯧꯕ ꯆꯠꯄꯕꯨꯗꯤꯀꯣ ꯎꯝ ꯁꯤ ꯖꯨꯂꯥꯏ ꯖꯨꯂꯥꯏꯗ ꯃꯤ ꯂꯥꯛꯑꯣ ꯍꯥꯏꯔꯒ ꯂꯩꯕꯅꯦ ꯑꯩ ꯏꯟꯇꯔꯚꯤꯌꯨꯒꯨꯝꯕ ꯆꯠꯅꯤꯡꯉꯥꯏ
ꯑꯩꯁꯨ ꯊ ꯀꯦꯄꯤꯇꯥꯜꯒꯤꯗꯃꯛ ꯈꯔ ꯁꯦꯚꯤꯡꯒꯤꯀꯣ ꯍꯥꯏꯗꯤ ꯕꯤꯖꯤꯅꯦꯁꯀꯨꯝꯕꯁꯨ ꯑꯗꯨ ꯍꯧꯅꯤꯡꯉꯦꯀꯣ
ꯍꯣꯏ ꯑꯗꯨꯏ
ꯅꯠꯇ꯭ꯔꯗꯤ ꯍꯥꯏꯗꯤ ꯄꯩꯁꯥ ꯂꯥꯛꯐꯝ ꯂꯩꯇꯦꯕ
ꯅꯣꯏꯗꯤ ꯊꯥꯃꯦ ꯅꯣꯏꯗꯤ ꯂꯥꯁ ꯊꯅꯥꯏ ꯎ ꯊꯥꯟꯒꯤ ꯈꯗꯅꯤ ꯄꯩꯁꯥ ꯇꯥꯟꯕ ꯌꯥꯏꯕ ꯑꯩꯈꯣꯏꯝ ꯇꯧꯗꯕ ꯌꯥꯗꯕꯅꯤꯅ ꯑꯁ ꯌꯥꯝ ꯂꯅꯦ ꯀꯣꯂꯦꯖ ꯆꯠꯄ ꯃꯤꯁꯨ ꯂꯩꯌꯦ ꯑꯉꯥꯡꯁꯤꯡ ꯀ ꯃꯤꯒ ꯂꯩꯕ꯭ꯔꯥ ꯁꯤꯇꯤꯃ ꯉꯇ ꯀꯏꯗꯦꯕꯤꯝ ꯂꯩꯔꯀꯥꯟꯗ ꯄꯩꯁꯥ ꯊꯥꯗꯔꯣ ꯕꯤꯔꯝꯃꯣ ꯍꯥꯏꯕ ꯉꯥꯛꯇ ꯑꯣꯏ ꯑꯁ ꯄꯩꯁꯥ ꯄꯇ꯭ꯔꯥꯐꯥꯎ ꯄꯥꯏꯕ ꯉꯝꯗꯣꯏꯅꯦ
ꯑꯗꯨ ꯑꯁ ꯌꯥꯗꯅ ꯈꯥꯏꯁ ꯄꯩꯁꯥꯁꯦ ꯇꯥꯟꯕꯕ ꯆꯠꯄꯗꯤ ꯆꯠꯅꯤꯡꯈ꯭ꯔꯦ ꯑꯗꯨ ꯇꯂꯣꯞꯄꯨꯗꯤ ꯊꯥꯖꯕ ꯌꯥꯗ꯭ꯔꯦ ꯍꯟꯗꯛ ꯃꯇꯝꯁꯤꯗ ꯏꯀꯣ ꯒꯣꯕꯔꯃꯦꯟ ꯁꯔꯚꯤꯁꯕꯤꯁꯁꯤꯗꯤ ꯑꯣ ꯌꯨꯕꯅꯤ ꯈ꯭ꯋꯥꯏꯅ ꯂꯛ ꯂꯩꯕ ꯃꯤꯅ ꯊꯣꯛꯄꯅꯤ
ꯀꯅꯥꯗꯤ ꯑꯗꯨꯒ ꯑꯗꯨ ꯃꯣꯏꯗꯤ
ꯑꯁ ꯄꯩꯁꯥ ꯇꯥꯝꯕ ꯆꯠꯇ꯭ꯔꯗꯤ ꯌꯥꯗ꯭ꯔꯦꯅꯦ
ꯊꯥ ꯃꯥꯥ ꯊꯥ ꯁꯍꯤ ꯁꯤ ꯑꯃꯒ ꯑꯃ ꯊꯕꯛ ꯇꯧꯔꯒ ꯕꯤꯖꯤꯅꯦꯁ ꯇꯧꯅꯤꯡꯉꯥꯏ ꯑꯣꯏꯔꯁꯨ ꯀꯣ ꯄꯩꯁꯥ ꯇꯥꯟꯗ꯭ꯔꯗꯤ ꯌꯥꯗꯦ ꯑꯩꯈꯣꯏꯆꯨꯞꯇꯗꯤ ꯒꯣꯔꯔꯃꯦꯟꯒꯤ ꯈꯛꯇ ꯑꯗꯨꯝ ꯉꯥꯏꯔ ꯂꯩꯔꯗꯤ ꯍꯧꯃꯥꯟ꯭ꯔ ꯌꯦꯡꯕ ꯉꯝꯂꯣꯏꯕ
ꯑꯩꯁꯖ ꯑꯩꯈꯣꯏꯁꯨꯦ ꯆꯍꯤ ꯌꯥꯝꯈ꯭ꯔꯕꯅꯤꯅ ꯍꯧꯖꯤꯛꯁꯤꯗꯤ ꯏꯁ ꯌꯨꯝꯄꯥꯜꯗꯗꯤ
ꯄꯗꯕ ꯄꯟ꯭ꯔꯗꯤ ꯌꯥ ꯕ ꯃ ꯂꯌꯦꯑꯗꯗꯤ ꯌꯦꯜꯣ ꯀ꯭ꯔꯤꯖꯤꯀ ꯈꯨꯌꯥ
ꯎꯝ ꯃꯇꯝꯁꯤꯅ ꯄꯨꯔꯛꯈ꯭ꯔꯕꯅꯤꯅꯀꯣ
ꯄꯤ ꯂꯥꯎꯔꯣ ꯄꯤ ꯂꯔꯣ ꯂꯧꯔꯣ ꯍꯥꯏ ꯉꯇꯅꯦ
ꯎ
ꯌꯨꯝꯅꯁꯨ ꯃꯤ ꯂꯩꯗꯣꯏꯅꯤ ꯑꯁ ꯈꯪꯗꯦꯗ ꯄꯩꯁꯥ ꯈꯠꯄꯔꯒ ꯑꯗꯨꯝ ꯖꯁ ꯆꯥꯎꯔꯒ ꯑꯗꯨꯝ ꯕꯤꯖꯤꯅꯦꯁ ꯃꯆꯥ ꯑꯣꯏꯔꯁꯨ ꯑꯗꯨꯝ ꯊꯣꯡꯅꯤꯡꯉꯥꯏ ꯑꯣꯏꯔ ꯄꯩꯁꯥ ꯇꯥꯅꯤꯡꯉꯥꯏ ꯑꯣꯏꯔꯁꯨ ꯌꯥ ꯌꯥꯗꯕ
ꯑꯩꯈꯣꯏꯁꯦ ꯄꯩꯁꯥ ꯑꯣ ꯊꯕꯛꯀꯤ ꯑꯩꯈꯣꯏꯁꯦ ꯊꯕꯛ ꯂꯩꯕ ꯃꯆꯥꯥꯛ ꯑꯣꯏꯁꯨ ꯆꯥꯎꯧꯕ ꯑꯣꯏꯁꯤꯀꯣ ꯊꯕꯛꯇꯤ ꯊꯥꯗꯣꯛꯄ ꯌꯥꯗ꯭ꯔꯦ ꯠꯇꯦ ꯍꯦꯟꯅ ꯀꯝꯄ꯭ꯂꯦꯟ ꯇꯧꯕ ꯌꯥꯗ꯭ꯔꯦ
ꯕꯤꯖꯤꯅꯦꯁ ꯕꯤꯖꯤꯅꯦꯁ ꯀꯗꯤ ꯕꯤꯖꯤꯅꯦꯁ ꯃꯆꯥ ꯑꯣꯏꯒꯦ ꯍꯥꯏꯔꯁꯨ ꯎꯝ ꯂꯥꯛ ꯌꯥꯎꯗ꯭ꯔꯗꯤ ꯌꯥꯗꯕꯅꯦꯕ ꯍꯧꯖꯤꯛ
ꯉꯃꯤꯅꯦ
ꯊꯥꯒꯗꯤ ꯇꯥꯅꯤꯡꯉꯥꯏꯗꯤ ꯑꯁ ꯃꯥꯡꯒꯅꯦꯕ
ꯎꯝ ꯋꯥꯔꯦ ꯍꯟꯗꯛꯁꯤꯟ
ꯁꯤꯁꯨ ꯅꯣꯡꯃꯥꯟꯅꯃꯒꯤ ꯍꯦꯟꯒꯂꯦ
ꯑꯁ ꯑꯗꯨ ꯅꯣꯏꯗꯤ ꯑꯃꯂꯣꯝꯗ ꯂꯝ ꯂꯩꯕꯅꯤꯅ ꯐꯥꯏꯌꯦ
ꯅꯣꯏꯗꯤ ꯄꯣꯇꯦꯟꯁꯤꯌꯦꯜ ꯌꯥꯝ ꯂꯩꯑꯦ ꯑꯩꯈꯣꯏꯅ ꯈꯔ ꯁꯦꯚꯤꯡ ꯂꯩꯈ꯭ꯔꯗꯤꯀꯣ ꯈꯨꯟꯗꯗꯤ ꯇꯧꯕ ꯌꯥꯏ ꯑꯗꯨꯒꯤ
ꯂꯩ ꯈ ꯏꯁꯤꯡ
ꯎꯝ
ꯁꯤꯡ ꯂꯤꯁꯤꯡ ꯂꯤꯁꯤꯡ ꯂꯩꯗꯤ
ꯅ ꯅꯪ ꯃꯔꯨꯞꯀꯨꯝꯕꯁꯨ ꯁꯥꯟꯅꯕ꯭ꯔꯣ
ꯅꯕ ꯑꯁ ꯑꯩ ꯍꯧꯖꯤꯛ ꯄꯩꯁꯥ ꯇꯥꯅꯤꯡꯉꯥꯏ ꯆꯕꯁꯦ ꯃꯇꯝ ꯅꯠꯇꯕꯅꯤꯅꯁꯕ ꯉꯝꯗꯦꯁ ꯁꯅꯥ ꯌꯦꯅꯗꯤ ꯈꯪꯅꯤ ꯁꯅꯥ ꯑꯅꯤ ꯈꯔ ꯄꯥꯗꯕ ꯁꯅꯥ ꯑꯅꯤ ꯈꯔ ꯁꯦꯕꯤꯡ ꯑꯣꯏꯗꯧꯕ ꯂꯥꯁ ꯌꯥꯔꯒꯨꯝꯃꯗꯤꯁꯤꯅ ꯍꯦꯟꯗ ꯀꯔꯤꯁꯤꯅꯄ ꯂꯩ ꯂꯩꯇ
ꯎꯝ
ꯁꯤꯡ ꯆꯤꯡ ꯎꯝ ꯑꯅꯤ ꯑꯍꯨꯝꯒꯤꯁꯨ ꯁꯅꯥꯗꯤ ꯐꯥꯅꯕꯕ꯭ꯔ ꯑꯥꯃꯤ ꯐꯥꯗꯧꯅꯦ ꯍꯗ ꯁꯅꯥꯅꯉ ꯅꯦꯛꯁ ꯃꯟ ꯁꯅꯥꯕ ꯍꯥꯎꯁꯦꯔꯅꯗꯤ ꯈꯪꯗꯦ ꯈꯪꯕꯗ ꯑꯣꯏꯔꯁ ꯈꯪꯗꯦ ꯃꯇꯝ ꯂꯇꯅ ꯈꯥꯏꯅꯤꯈꯣꯏꯅꯦ ꯑ
ꯃꯔꯨꯞꯁꯦ ꯁꯥꯟꯅꯕ ꯅꯗꯤ ꯐꯔꯦ ꯑꯩꯈꯣꯏꯒꯨꯝꯕ ꯄꯩꯁꯥ
ꯍ ꯍꯣꯏꯗꯤ ꯅꯨꯄꯥꯁꯤꯡꯒꯤ ꯃꯔꯨꯠꯀꯨꯝꯕꯕꯁꯤꯅ ꯁꯅꯗ꯭ꯔꯗꯤ ꯄꯩꯁꯥ ꯁꯕꯤꯡ ꯂꯩꯇꯦꯗꯥ
ꯎꯝ
ꯑꯣ ꯈꯨꯗ ꯆꯞꯄ ꯆꯞꯄ ꯂꯩꯌꯦ ꯅꯤꯡꯉꯥꯏ ꯈꯇꯔꯔꯤꯗꯤꯗ ꯂꯩꯕ ꯉ
ꯃꯄꯥꯟ ꯆꯠꯂꯤꯉꯩꯁꯨ ꯄꯩꯁꯥꯅꯤ
ꯑ ꯄ ꯄꯆꯥꯅꯤꯡꯉꯁ ꯃꯤꯅꯤꯃꯝꯗ ꯀꯨꯟꯒꯨꯝꯕ ꯌꯥꯎꯗ꯭ꯔꯗꯤ ꯆꯠꯄ ꯌꯥꯗꯦꯅꯦ
ꯑꯣ
ꯄꯥꯟ ꯆꯠꯀꯦ ꯍꯥꯏꯔꯗꯤ ꯈꯔ ꯇꯤꯛꯀꯦꯀꯨꯝꯕ ꯊꯥ ꯑꯃꯒꯨꯝꯕ ꯑꯗꯨꯝꯕ ꯑꯦꯚꯥꯟꯁ ꯑꯣꯏꯅ ꯀꯥꯔꯤ ꯂꯤꯁꯤꯡ ꯑꯗꯨꯒꯤꯗꯤ ꯐꯪꯉꯦꯕ ꯅꯠꯇ꯭ꯔꯗꯤ ꯑꯦꯃꯥꯔꯖꯦꯟꯁꯤꯒꯨꯝꯕ ꯆꯠꯂꯗꯤ ꯂꯤꯁꯤꯡ ꯇꯔꯥꯃꯥꯗ ꯀꯝꯗꯕꯅꯦꯕꯕꯥ
ꯎꯝ ꯑꯗꯨꯅꯤ
ꯏꯗꯚꯥꯟꯁ ꯑꯣꯏꯅ ꯑꯩꯈꯣꯏꯒꯨꯝꯕꯒꯤ
ꯋꯥꯔꯅꯤ ꯄꯩꯁꯥꯁꯨ ꯇꯗ꯭ꯔꯗꯤ ꯑꯁ ꯑꯗꯨ
ꯅꯪꯁꯨ ꯐꯖꯅ ꯄꯩꯁꯥ ꯇꯥꯡꯒꯦ ꯍꯥꯏꯗꯤ ꯃꯄꯥꯟ ꯊꯣꯛꯅꯗꯤ ꯐꯔꯣꯏꯗ꯭ꯔꯣ
ꯁꯗꯅꯦ ꯃꯅꯤꯄꯨꯔꯒꯨꯝꯕ ꯍꯧꯛ ꯈꯔ ꯃꯅꯤꯄꯨꯔꯒꯨꯝꯕ ꯒꯣꯔꯃꯦꯟ ꯧꯒꯨꯝꯕ ꯑꯗꯨꯝ ꯊꯣꯛꯀꯗ꯭ꯔꯥ ꯑꯗꯨ ꯄꯨꯂꯤꯁꯀꯨꯝꯕ ꯆꯦꯒꯨꯝꯕꯒꯤꯁꯨꯨꯝ ꯑꯃꯨꯛ ꯊꯣꯛꯀꯗ꯭ꯔꯅ ꯑꯗꯨꯝꯛ ꯉꯥꯏꯔꯒ ꯂꯩꯕꯅꯤꯅꯦ ꯑꯗꯨ ꯅꯠꯇ꯭ꯔꯗꯤ ꯍꯥꯟꯅꯒꯤ ꯆꯠꯅꯤꯅꯦ ꯃꯗ ꯑꯁ ꯑꯗꯨꯝ ꯉꯥꯏꯔꯗꯤ ꯁꯤꯕ ꯇꯥꯔꯦ
ꯆꯨꯝꯃꯦ ꯅꯪ ꯍꯥꯏ ꯍꯥꯏꯈꯤꯗꯨꯅꯤ ꯍꯧꯖꯤꯛ ꯍꯥꯏꯗꯤ ꯊꯣꯛꯈ꯭ꯔꯕꯁꯨ ꯌꯥꯗꯕꯀꯣ ꯑꯃꯂꯣꯝꯗ ꯎꯝ
ꯑꯗꯨ ꯑꯗꯨ ꯁꯦꯀꯦꯟ ꯊꯣꯠ ꯍꯥꯏꯉꯤ
ꯑꯩꯈꯣꯏꯒꯤꯁꯦ ꯑꯁꯦꯡꯕ ꯍꯥꯏꯗꯤ ꯑꯃꯈꯛꯇ ꯆꯞꯠꯇꯕꯒꯤꯅꯦꯕ ꯑꯩꯈꯣꯏ ꯇꯧꯔꯤꯕ ꯃꯑꯣꯡꯁꯦ ꯑꯃꯗꯁꯨ ꯇꯪꯈꯥꯏ ꯄꯤꯕ ꯕꯤꯖꯤꯅꯦꯁ ꯇꯪꯈꯥꯏꯀꯣ ꯊꯕꯛꯀꯤꯁꯦ ꯑꯗꯨꯒ ꯒꯣꯔꯃꯦꯟ ꯁꯥꯔꯚꯤꯁꯁꯨꯨ ꯇ꯭ꯔꯥꯏ ꯇꯧꯒꯦꯁꯦ ꯃꯇꯝ ꯈꯥꯏ ꯃꯥꯜꯂꯦ
ꯍꯣꯏ ꯑꯗꯨꯒꯤꯅꯤ ꯑꯗꯨ ꯋꯥꯈꯜ ꯑꯅꯤ
ꯑꯗꯨꯒꯤ ꯊꯣꯛꯄꯁꯨ ꯌꯥꯗ꯭ꯔꯦꯕ ꯄꯩꯁꯥ ꯇꯥꯅꯤꯡꯉꯥꯏ ꯌꯥꯝꯅ
ꯍꯣꯏ ꯑꯗꯨꯅꯤ ꯂꯥꯏꯔꯤꯛ ꯑ ꯂꯥꯏꯔꯤꯛ ꯇꯝꯕ ꯍꯧꯈꯤꯕꯅ ꯂꯥꯏꯔꯤꯛ ꯇꯝꯗ꯭ꯔꯗꯤ ꯈꯔ ꯐꯗꯕ ꯂꯩꯇꯕꯅꯤꯅ ꯑꯗꯨꯒꯤ ꯊꯣꯛꯁꯨ ꯂꯩꯕ ꯍꯣꯏ ꯃꯒꯨꯝꯁꯨ ꯂꯩꯇꯕꯀꯣ
ꯅꯠꯇꯗꯤ ꯑꯁ ꯑꯗꯨꯒ ꯑꯩꯈꯣꯏꯅ ꯑꯦ ꯄꯩꯁꯥ ꯇꯥ ꯕꯤꯖꯤꯅꯦꯁ ꯇꯧꯔꯅꯤ ꯍꯥꯏ ꯑꯗꯒꯤ ꯍꯦꯛ ꯍꯧꯥꯎꯖꯤꯡꯅ ꯊꯣꯛꯑꯒ ꯄꯩꯁꯥ ꯌꯥꯝ